ꯑꯩꯗꯤ ꯇꯥꯏ ꯑꯩꯗꯤ ꯅꯝꯕꯔ ꯑꯃꯗ ꯅꯣꯏ ꯆꯦꯒꯤꯗꯨꯗ ꯀꯩꯅꯣꯝꯛ ꯅꯝꯖꯔꯗꯅ ꯑꯃꯃꯨꯛ ꯃꯥꯡꯒꯔꯦꯅꯦ ꯑꯩꯅ ꯇꯧꯔꯤꯖꯦ
ꯑꯅꯥ ꯀ꯭ꯂꯥꯁ
ꯀꯣꯜ ꯐꯅ ꯃꯥꯡꯉꯦ ꯍꯦ ꯍꯦ ꯍꯦ ꯁꯤꯒꯤ ꯗꯥꯗꯒꯤꯁꯦ ꯇꯧꯕꯗ
ꯑꯅꯥ ꯁꯣꯏꯖꯥꯔꯒ
ꯍꯣꯏ ꯅꯝꯕꯔꯗꯣ ꯑꯩꯗꯤ ꯅꯣꯏꯁꯤꯒꯤ ꯅꯝꯕꯔꯗꯣ ꯑꯗꯨꯝꯅꯁꯨꯜꯂ ꯇꯧꯗꯅ
ꯇꯥꯕ꯭ꯔꯣ ꯎꯝ ꯎꯝ ꯃꯤꯅꯤꯠ ꯇꯔꯥ ꯑ ꯇꯔꯥ ꯑꯦ ꯋꯥꯔꯤ ꯁꯥꯟꯅ ꯂꯣꯏꯔ ꯑꯩ ꯃꯣꯏ ꯑꯉꯥꯡ ꯀ꯭ꯂꯥꯁ ꯇꯧꯕ ꯍꯧꯈ꯭ꯔꯦꯕ ꯇꯨꯃꯤꯟ ꯂꯩꯔꯤꯉꯩꯗꯅꯦ ꯑꯩꯈꯣꯏ ꯀꯣꯆꯤꯡꯒꯤ ꯃꯣꯏ ꯅꯨꯡꯗꯥꯡ ꯀ꯭ꯂꯥꯁ ꯇꯧꯕꯅꯦꯕ ꯍꯦꯛꯇ ꯃꯣꯏꯅ ꯂꯥꯡꯕꯁꯤꯅꯅꯦ ꯑꯩ ꯀꯔꯤꯝ ꯇꯧ ꯌꯥꯗ꯭ꯔꯦꯕ ꯊꯕꯛ ꯑꯝꯇ ꯁꯨ ꯌꯥꯗ꯭ꯔꯦꯕ ꯃꯈꯣꯏ ꯃꯈꯣꯟ ꯉꯥꯛꯇ ꯃꯅꯤꯡꯗꯅ ꯑꯁꯤ ꯑꯥꯑꯣ ꯑꯁ ꯑꯉꯥꯡ ꯃꯌꯥꯝ ꯌꯥꯗꯦ ꯍꯧꯖꯤꯛ ꯇꯨꯃꯤꯟ ꯂꯩꯔꯤꯉꯩꯁꯤꯗ ꯅꯪ ꯋꯥꯔꯤ ꯁꯥꯟꯅ ꯂꯣꯏꯔꯒ ꯑꯩꯅ ꯏꯊꯣꯛꯄ ꯑꯍꯨꯝ ꯈꯛꯇ ꯅꯨꯡ ꯉꯥꯏꯅ ꯑꯍꯨꯝ ꯈꯛꯇꯪ ꯏꯊꯣꯛꯑꯝꯕꯅꯦꯕ ꯑꯍꯨꯝꯗꯣ ꯑꯃꯨꯛꯇꯪ ꯁꯝꯃꯤꯠ ꯇꯧꯁꯟꯈꯤꯒꯦꯕ ꯅꯪꯁꯤ ꯂꯣꯏꯔꯒ ꯑꯣꯏꯁꯥꯟꯅꯔꯒ ꯃꯤꯅꯠ ꯇꯔꯥꯁꯦ ꯑꯗꯨ ꯂꯣꯏꯔꯒꯥ ꯑꯃꯨꯛ ꯇꯧꯔꯛꯀꯦꯕ ꯌꯥꯏꯗꯅ
ꯊꯡꯖꯒꯤ ꯃꯔꯨꯞ ꯊꯥꯡ ꯎꯝ ꯊꯥꯡꯖ ꯈꯨꯗꯤꯡꯒꯤ ꯃꯔꯨꯞ ꯇꯧꯋꯤ ꯑꯩꯈꯣꯏ ꯃꯧꯒꯩ ꯂꯨꯄꯥ ꯆꯥꯝꯃ ꯆꯥꯝ ꯍꯨꯟꯕꯤ ꯊꯣꯛꯂꯛꯏꯅꯤ ꯂꯣꯏꯗꯣꯏꯔꯦ ꯃꯤ ꯇꯔꯨꯛ ꯇꯔꯦꯠꯇ ꯉꯥꯏꯁꯜꯂꯛꯑꯦ ꯑꯩ ꯀꯗꯤ ꯐꯥꯎꯈ꯭ꯔꯦꯗ
ꯎꯄꯥ ꯂꯤꯁꯤ ꯀꯌꯥ ꯐꯕ ꯐꯕ
ꯂꯨꯄꯥ ꯂꯤꯁꯤꯡ ꯃꯔꯤꯒ ꯆꯥꯇ꯭ꯔꯨꯛ
ꯁꯤꯡ ꯑꯗꯨꯗꯤꯁꯤꯡ ꯅꯤꯐꯨ
ꯃꯤꯅꯤꯐꯨꯒ ꯇꯔꯨ
ꯑꯥ
ꯂꯨꯄꯥ ꯆꯥꯝꯃ ꯆꯥꯝꯃ ꯍꯨꯟꯕꯤ ꯑꯗꯨꯒ ꯐꯥꯎꯈꯤꯕ ꯃꯤꯁꯤꯡꯁꯤꯅꯅꯦ ꯁꯦꯟꯗꯣꯏ ꯂꯨꯄꯥ ꯇꯔꯥ ꯇꯔꯥ ꯍꯥꯞꯄ
ꯏꯁ ꯍꯣꯏ ꯄ ꯆꯝꯔꯤꯌꯥ
ꯍꯥꯥ
ꯂꯄꯥ ꯇꯔꯥ ꯇꯔꯥ ꯍꯥꯞꯄꯛꯄꯗ ꯆꯥꯝꯔꯤ ꯇꯥꯔꯦꯕ
ꯍꯣꯏ ꯑꯍꯥꯟꯕ ꯐꯥꯎꯕ ꯃꯤꯗꯨꯗꯤ ꯑꯗꯨꯃꯥꯏ ꯍꯥꯞꯇꯣꯏꯅꯤ ꯑꯩꯗꯤ ꯇꯪꯈꯥꯏ ꯋꯥꯏꯗ ꯐꯥꯎꯒꯤ
ꯍꯧꯔꯛꯑꯦ ꯑꯉꯥꯡꯁꯤꯡꯖꯦ ꯇꯨꯝꯗꯦꯕ ꯄꯤꯛꯄꯁꯤꯡꯗꯨꯁꯨ ꯈꯪꯉꯕ꯭ꯔꯥ ꯀꯔꯤ ꯌꯦꯟꯖꯥꯡ ꯆꯥꯔꯒꯦ
ꯑꯣ ꯉꯁꯤꯖꯦ ꯑꯩꯅꯅꯦ ꯑꯈꯣꯏꯒꯤ ꯃꯅꯤꯡꯗ ꯍꯋꯥꯏ ꯃꯅꯥ ꯍꯧꯕ ꯑꯗꯣ ꯍꯋꯥꯏ ꯃꯅꯥꯗꯣ ꯊꯣꯡꯖꯤꯜꯂꯦ ꯑꯗꯨꯒ ꯀꯅꯣ
ꯑꯁ ꯑꯈꯣꯏ ꯏꯃꯨꯡꯒꯤꯅꯦ ꯈꯨꯠꯂꯥꯡ ꯑꯝꯅꯤ ꯈꯨꯠꯂꯥꯡ ꯑꯝ ꯆꯥꯗꯦ ꯑꯩꯈꯣꯏ ꯃꯅꯤꯡ ꯃꯃꯥꯡ ꯌꯥꯔꯣꯏ ꯊꯕꯛ ꯇꯧꯕ ꯁꯨꯛꯌꯥ ꯌꯥꯗꯦ ꯑꯩ ꯇꯟꯕꯝ ꯌꯥꯎꯔꯝꯃꯤ ꯒ꯭ꯌꯥꯟ ꯇꯥꯕ ꯂꯥꯡꯒꯅꯣꯁꯨ ꯌꯥꯗꯒꯨꯝ ꯇꯧ ꯄꯦꯜꯂꯦ ꯍꯥꯏꯕ
ꯕꯣꯔꯗꯤꯡꯒꯤ ꯑꯉꯥꯡꯁꯤꯡꯖꯨ ꯗꯨꯝ ꯂꯥꯡꯕ꯭ꯔꯥꯥꯕ ꯑꯃꯨꯛ ꯃꯨꯛ ꯂꯥꯡꯉꯛꯄꯗ
ꯀꯗꯥꯏ ꯋꯥꯔꯤꯅꯣ ꯀꯗꯥꯏꯒꯤ ꯋꯥꯔꯤꯅꯦ ꯏꯅꯦꯕ ꯃꯁꯤꯡꯆꯤꯟ ꯊꯤꯅꯅ ꯈꯨꯜꯂꯥꯡ ꯊꯣꯛꯂꯛꯑꯝꯃꯦ ꯑꯩꯗꯤ ꯉꯁꯤ ꯉꯟꯅ ꯑꯗꯨꯝ ꯇꯨꯝꯕꯅꯦ ꯑꯩ ꯇꯨꯝꯅꯤꯡꯉꯦꯕꯀꯣ ꯑꯩ ꯇꯥꯁ ꯑꯍꯨꯝꯗ ꯁꯤꯜꯂꯝꯃꯒ ꯉ ꯇ ꯑꯦꯒ꯭ꯔꯀꯣꯠ ꯑꯍꯨꯝꯈꯛ ꯊꯥꯖꯤꯜꯂꯝꯃꯒ ꯇꯨꯝꯃꯒꯦ ꯑꯗꯨ ꯑꯩ ꯉꯔꯥꯡꯁꯤꯡ ꯇꯨꯝꯗ ꯃꯤꯠꯇ ꯈ꯭ꯔꯪꯕ꯭ꯔꯪ ꯆꯠꯂꯛꯑꯦꯕ ꯉꯟꯇꯥ ꯇꯨꯝꯊꯣꯛꯎꯒꯦꯕ ꯁꯤꯃꯤ ꯅꯤ ꯇꯧꯔꯛꯀꯗꯧꯣꯔꯦꯕ ꯑꯩꯁꯦ ꯑꯩꯈꯣꯏꯁꯨ ꯀꯩꯅꯣ ꯇꯧꯕ ꯍꯥꯏꯇꯥꯔꯦ
ꯇꯥꯕ꯭ꯔꯣ
ꯍꯥꯥ
ꯉꯉꯣ
ꯇꯥꯗ꯭ꯔꯦ ꯍꯥꯏꯔꯣ
ꯑ ꯈꯔ ꯈ ꯉꯥꯡꯉꯣ ꯇꯞꯄꯦ ꯑꯩ ꯃꯅꯨꯡ ꯈꯔ ꯈꯔꯕꯨꯗꯤ ꯆꯪꯖꯒꯦ ꯑꯉꯥꯡꯅꯣ ꯂꯥꯡꯕꯗ
ꯄꯩꯁꯥꯖꯦ ꯑꯣꯟꯊꯣꯛꯇ꯭ꯔꯤꯅꯦ ꯍꯦ ꯅꯪꯕꯣ ꯄꯩꯁꯥ ꯆꯪꯅꯔꯛꯑꯒ
ꯑꯣꯟꯊꯣꯛꯇ꯭ꯔꯤ ꯑꯗꯨꯅꯦ ꯅꯪ ꯗꯗꯥ ꯍꯣꯏꯒꯤ ꯆꯪꯕꯗꯣ ꯍꯧꯖꯤꯛꯐꯥꯎ ꯑꯣꯟꯗ꯭ꯔꯤ ꯍꯥꯏꯕ
ꯑꯣꯜꯂꯛꯀꯅꯤꯕꯀꯣ ꯑꯗꯨ ꯁꯥꯟꯅꯐꯝ ꯊꯣꯛꯄ ꯑꯗꯨꯝ ꯁꯥꯟꯅꯔꯁꯦ ꯑꯗꯨꯒ ꯄꯨꯂꯞ ꯄꯨꯂꯞ ꯁꯥꯖꯔꯛꯑꯅꯤ ꯑꯈꯣꯏ ꯊꯣꯏꯁꯨ ꯑꯣꯟꯗ꯭ꯔꯦꯅ ꯑꯗꯨ ꯃꯊꯥ ꯁꯥꯅ ꯂꯣꯏꯔꯦ ꯃꯥꯢ ꯂꯨꯄꯥ ꯂꯤꯁꯤꯡ ꯑꯍꯨꯝ ꯃꯌꯥ ꯑꯣꯟꯒꯗꯕꯅꯦꯕ ꯗꯨ ꯑꯣꯟꯗ ꯂꯩꯔꯦꯕ ꯑꯩꯒꯤ ꯎꯆꯤꯟ ꯅꯥꯆꯤꯟꯅ ꯑꯥ ꯑꯣꯟꯍꯧꯔꯦ
ꯎꯝ ꯑꯗꯨꯒ ꯁꯤꯒꯤ ꯀꯩꯅꯣ ꯇꯧꯕꯩꯁꯤꯗꯤ ꯀꯣꯟꯅ ꯄꯨꯂꯞ ꯁꯥꯔꯛꯀꯗꯕ ꯃꯥꯜꯂꯤ
ꯑꯥ ꯃꯥꯅꯦ ꯁꯥꯗꯣꯏꯅꯦ ꯁꯤꯅꯦ ꯑꯃꯨꯛ ꯄꯨꯂꯞ ꯁꯥꯗꯣꯏꯅꯦ ꯏꯁ ꯉꯥꯡꯗꯤ ꯑꯩꯅ ꯇꯨꯝꯅꯤꯡꯕꯁꯦ ꯄꯨꯡꯐꯥꯎ ꯐꯥꯎꯈꯤꯗ꯭ꯔꯕꯅꯤ ꯏꯁꯥꯁꯦ ꯇꯦꯟꯁꯟ ꯑꯃꯝꯃꯒ ꯈꯪꯗꯦ ꯀꯩꯅꯣꯝ ꯇꯧꯈꯤꯕꯗꯣ ꯑꯩꯩꯅ ꯇꯥꯛꯁ ꯑꯁꯨꯃꯥꯏꯅ ꯇꯧꯔꯛꯦ ꯈꯣꯠꯂꯦ ꯇꯧꯧꯕꯤꯈꯤꯕꯩꯗꯨꯗ
ꯎꯝ
ꯇꯧꯔꯤꯁꯦ ꯐꯪꯕ ꯑꯁ ꯉꯁꯤꯗꯤ ꯐꯖꯅ ꯇꯨꯝꯅꯤꯡꯉꯛꯑꯦꯍꯦ ꯑꯩ ꯀꯩꯅꯣꯝ ꯇꯧꯔꯦꯉꯣ ꯑꯩ ꯇꯦꯕꯜꯗꯣ ꯃꯁꯥ ꯑꯌꯨꯛ ꯆꯟꯕꯗꯣ ꯅꯨꯡꯊꯤꯟꯗ ꯂꯣꯏꯔꯦꯅ ꯍꯥꯏꯔꯛꯑꯦ ꯅꯨꯡꯖꯥ ꯄꯥꯏꯔ
ꯄꯥ ꯆꯟꯕ ꯍꯧꯒꯦ
ꯍꯣꯏꯍꯦ ꯅꯪꯒ ꯅꯠꯇ꯭ꯔꯣ ꯑꯣꯏꯁꯅ ꯑꯩꯗꯣ
ꯃꯥ ꯑꯗꯨꯁ ꯍꯣꯏꯅꯦ
ꯂꯩꯑꯣꯣꯏꯁꯤꯅꯦ ꯊꯨꯏꯌꯦ ꯑꯗꯨꯅꯦ ꯍꯥꯏꯁꯦ
ꯑꯗꯨ ꯃꯣꯏꯁꯨ ꯄ꯭ꯂꯥꯏꯟ ꯑꯇꯣꯞꯇꯣꯞꯇꯣꯞ ꯎꯅ ꯊꯥꯖꯟꯕꯤ ꯈꯣꯠꯄꯤ ꯇꯧꯔꯝꯃꯅꯤꯌꯦ
ꯄ꯭ꯂꯥꯏ ꯄ꯭ꯂꯥꯏꯅꯦ ꯑꯩ ꯄ꯭ꯂꯥꯏ ꯉꯥꯛꯇꯅꯤ ꯀꯩꯅꯣ ꯄ ꯑꯩꯁꯦ ꯂꯤꯁꯤꯡ ꯑꯍꯨꯝꯒ ꯆꯥꯝꯃꯉꯥ ꯑꯁ ꯌꯥꯝ ꯌꯥꯝꯃꯟꯈ꯭ꯔꯦ ꯑꯩ ꯃꯤꯆꯥꯞꯇ ꯄꯥꯊꯣꯛꯎ ꯌꯦꯡꯉꯨꯕꯗ ꯀꯥꯏꯗꯒꯤ ꯎꯄꯥꯛ ꯃꯆꯥ ꯃꯊꯛꯀꯤꯗꯨꯗ ꯐꯨꯠ ꯑꯅꯤ ꯃꯈꯥꯏ ꯃꯨꯛꯇꯪ ꯄꯥꯛꯄꯗꯨꯗ ꯂꯤꯁꯤꯡ ꯑꯃ ꯄꯥꯔꯣ ꯑꯗꯩꯗꯤ ꯃꯣꯏ ꯈꯨꯠꯁꯃꯟꯗ ꯂꯨꯄꯥ ꯂꯤꯁꯤꯡ ꯑꯃ ꯍꯥꯏꯔꯁꯤꯅꯦꯀꯣ ꯆꯟꯕ ꯈꯣꯠꯄꯒꯤ ꯅꯠꯇ꯭ꯔꯥ ꯑꯗꯩꯗꯤ ꯂꯤꯁꯤꯡ ꯑꯃ ꯆꯥꯝꯃꯉꯥꯗꯨ ꯕꯨ ꯎꯄꯥꯛ ꯑꯅꯤ ꯑꯍꯨꯝꯗꯨꯗꯕꯨ ꯂꯤꯁꯤꯡ ꯑꯅꯤꯒꯤ ꯄꯣꯠ ꯂꯩꯒꯗ꯭ꯔꯣ ꯎ ꯋꯥ ꯃꯃꯜ ꯑꯥ ꯌꯥꯎ ꯍꯟꯖꯜꯂꯕꯅꯦꯕ
ꯃꯥꯅꯦ ꯃꯣꯏ ꯈꯔ ꯍꯦꯟꯖꯟꯅ ꯑꯗꯨꯝ ꯍꯥꯏꯁꯨ ꯍꯥꯏꯔꯝꯃꯅꯤ
ꯎꯝ ꯍꯥꯏꯔꯛꯑꯕꯅꯦ ꯑꯗꯨꯃꯛꯇꯅꯦ ꯑꯩꯅ ꯉꯁꯥꯏꯗꯩ ꯐꯣꯟ ꯇꯧꯕꯗꯅꯦ ꯀꯌꯥꯅꯣ ꯅꯪꯒꯤꯁꯦ ꯀꯌꯥꯃꯥꯏꯅ ꯇꯧꯗꯣꯏꯅꯣ ꯍꯥꯏꯕ ꯁꯤꯅ ꯂꯤꯁꯤꯡ ꯑꯍꯨꯝ
ꯏꯕꯦꯝꯃꯗꯣꯣ
ꯆꯥꯝꯉꯥ ꯑꯃꯗꯤ ꯄꯤꯔꯝꯃꯦ ꯑꯉꯥꯡꯒꯤ ꯇꯦꯕꯜꯗꯍꯨꯝ ꯆꯥꯝꯃꯉꯥꯅꯤ ꯁꯤꯆꯒ ꯆꯞ ꯃꯥꯟꯅ ꯆꯟꯗꯣꯏꯅꯤ ꯑꯩꯒꯤꯗꯨꯁꯨ ꯈꯣ ꯍꯥꯏꯕ ꯑꯗ ꯑꯁ ꯑꯍꯨꯝ ꯆꯥꯝꯃꯉꯥꯗꯨꯗꯤ ꯏꯁ ꯑꯗꯨꯗꯤ ꯈꯤꯇꯪ ꯀꯩꯅꯣ ꯇꯧꯕ ꯍꯥꯏꯔꯦꯀꯣ ꯀꯩꯅꯣ ꯈꯤꯇꯪ ꯀꯩꯅꯣ ꯇꯧꯕ ꯅꯣꯏꯅ ꯑꯉꯥꯡꯒꯤ ꯆꯠꯂꯛꯄꯗꯨꯁꯨ ꯃꯦꯟ ꯃꯥꯟ ꯇꯥꯗ꯭ꯔꯦ ꯑꯇ ꯃꯑꯣꯨꯡ ꯇꯥꯟ ꯇꯧꯔꯛꯇ꯭ꯔꯦ ꯌꯥꯔꯦ ꯑꯍꯨꯝ ꯆꯥꯝꯃꯉꯥ ꯑꯗꯨꯝ ꯌꯥꯅꯔꯁꯤ ꯍꯥꯏꯈ꯭ꯔꯦꯕ ꯑꯩꯅ
ꯎꯝ ꯄꯨꯗꯤ ꯄꯨꯔꯛꯑꯕ ꯇꯦꯕꯜꯗꯣ
ꯃꯪ ꯊꯥꯗ꯭ꯔꯤꯕ ꯍꯌꯦꯡ ꯊꯥꯗꯣꯏꯅꯦꯕ ꯑ ꯍꯧꯖꯤꯛ ꯊꯥꯔꯝꯕꯅꯦꯕ ꯍꯌꯦꯡ ꯑꯌꯨꯛ ꯂꯧꯔꯣꯏꯌꯦ ꯃꯥꯁꯦ ꯄꯩꯁꯥꯥꯁꯦ ꯈꯨꯗꯛꯇ ꯐꯪꯅꯤꯡꯃꯟꯈꯤꯗꯅ ꯍꯦꯛꯇ ꯊꯨꯅ ꯂꯣꯏꯁꯤꯜꯂꯛꯑꯕꯖꯥꯠꯅꯤ
ꯑꯗꯨꯃꯥꯏꯅ ꯇꯧꯕꯗꯁꯨ
ꯎꯝ
ꯁꯀꯥ ꯋꯥꯕ ꯂꯥꯛꯑꯦ ꯉꯔꯥꯡ ꯑꯅꯤ ꯁꯨꯃꯥꯏꯅꯒ ꯀꯥꯕ ꯂꯥꯛꯄꯤꯕ ꯑꯦ ꯀꯣꯛ ꯀꯣꯛꯁꯦ ꯕ꯭ꯔꯦꯟꯁꯤꯗꯅꯦ ꯇꯦꯟꯁꯟ ꯂꯩꯔꯗꯤ ꯌꯥꯗꯦꯕ ꯑꯩ ꯆꯨꯝꯅꯤꯡꯉꯉꯦ ꯆꯨꯝꯍꯧꯗꯣꯏꯅꯤ ꯅꯠꯇ꯭ꯔꯗꯤ ꯄꯣꯊꯥꯐꯝ ꯐꯪꯉꯣꯏꯗꯣꯔꯤꯅꯦ ꯑꯩ ꯇꯥꯡ ꯆꯍꯨꯝꯗ ꯁꯣꯝꯗ ꯌꯧꯁꯤꯜꯂꯒ ꯄꯩꯁꯥꯁꯨ ꯁꯥ ꯀꯅꯣ ꯇꯧꯗ꯭ꯔꯤꯕꯅꯤꯅꯅꯦ ꯑꯗꯨꯝ ꯇꯞ ꯇꯞ ꯇꯧꯁꯤ ꯀꯟ
ꯇꯧꯁꯦ ꯇꯞ ꯇꯞ ꯇꯧꯔꯤꯗ ꯉꯝꯗꯦ ꯀꯗꯥꯏꯗꯒꯤꯅꯣ ꯑꯩꯁꯨ ꯑꯍꯥꯟꯕꯗ ꯁꯤꯗꯤ ꯖꯔꯒ ꯂꯣꯏꯅꯤ ꯈꯜꯂꯝꯕꯅ ꯌꯥꯗꯦꯕ ꯉꯝꯗꯦꯕ
ꯑꯗ ꯑꯩꯈꯣꯏꯗ ꯑꯩ ꯉꯁꯤꯁꯨ ꯗ꯭ꯔꯥꯒꯟ ꯐ꯭ꯔꯨꯠꯇꯣ ꯑꯅꯤꯗꯣ ꯄꯣꯂꯤꯅꯦꯁꯟ ꯇꯧꯊꯣꯛꯑꯦ ꯄꯨꯂ ꯊ ꯂꯣꯏꯁꯜꯂꯝꯃꯦ ꯂꯣꯏꯔꯦ ꯑꯗꯨꯒꯤ ꯄꯣꯂꯤꯅꯦꯁꯟ ꯂꯣꯏꯁꯟꯈ꯭ꯔꯅꯤ ꯑꯗꯩꯗꯤ ꯃꯍꯤ ꯀꯔꯝ ꯀꯔꯝꯕ ꯑꯣꯏꯕ ꯑꯣꯏꯗꯕ ꯑꯗꯣ ꯈꯪꯉꯛꯑꯅꯤꯌꯦ ꯗꯤꯁꯦꯝꯕꯔ ꯣꯕꯔ ꯅꯕꯦꯕ ꯁ꯭ꯋꯥꯏꯗ ꯃꯨꯟꯗꯣꯏꯔꯥ ꯈꯪꯗꯦꯕ ꯌꯥꯝ ꯀꯨꯏꯗꯤ ꯆꯪꯕꯅꯦꯕ ꯃꯦ ꯑꯣꯏ
ꯑ ꯊꯥꯡꯗ ꯊꯥꯏꯌꯦ ꯆꯍꯤꯗ ꯑꯅꯤꯔꯛ ꯇꯧꯕ꯭ꯔꯥꯅꯦ ꯑꯅꯤ ꯂ ꯁꯥꯠ
ꯑꯃꯨꯛꯇꯪ ꯑꯣꯏꯕ꯭ꯔꯥ ꯀꯝ ꯇꯧꯤꯅꯦ
ꯑꯃꯨꯛꯇꯪ ꯑꯃꯨꯛꯇꯪ ꯄꯥꯜꯂꯝꯒꯅꯤꯍꯦ ꯍꯕꯨ ꯆꯍꯤ ꯑꯃꯗ ꯑꯅꯤꯔꯛ ꯂꯣꯛꯑꯗꯤ
ꯏ ꯄꯥꯗꯣꯏꯅꯤ ꯀꯩꯅꯣ
ꯅꯤꯠ
ꯅ ꯋꯥ ꯅꯣꯏ ꯀꯩꯅ ꯃ ꯃꯆꯥꯗꯨꯕꯨ ꯈꯨꯗꯣꯞꯇꯕꯣ ꯍꯥꯎ ꯁꯤꯕ꯭ꯔꯣ
ꯈꯨꯗꯣꯞꯇꯣ ꯑꯩꯅ ꯐꯖꯅ ꯀꯩꯅꯣ ꯇꯧꯕꯤꯔꯦ ꯇꯨꯂꯁꯤꯗ ꯂꯨꯞꯄꯒ ꯍꯦꯡꯗꯣꯛꯄꯤꯔꯦ ꯑꯗꯩ ꯃꯥ ꯍꯜꯂꯛꯑꯒꯅ ꯏꯔꯨ ꯐꯖꯅꯁꯨꯊꯣꯛꯍꯜꯂꯦ ꯑꯗꯨꯗꯨꯗ ꯁꯦ ꯑꯍꯥꯟꯕ ꯁꯤꯕ ꯃꯇꯝꯗ ꯑꯗꯨ ꯅꯣꯏꯕꯨ ꯇꯤꯜꯍꯥꯏꯤ ꯁꯅꯤ ꯍꯥꯏꯕꯅꯤꯗ ꯅꯨꯅ ꯀꯩꯅꯣ ꯅꯄꯨꯟꯅꯤꯗ ꯐꯖꯅ ꯅꯤꯡꯉꯒ ꯗꯥꯎ ꯌꯥꯖꯔꯒꯦ ꯑꯃ ꯇꯧꯖꯔꯒꯦ ꯅꯤꯡꯉꯒ ꯁꯤꯔꯣꯅ ꯁꯤꯍꯜꯂꯦ ꯊꯥꯡꯖ ꯅꯨꯃꯤꯠꯇꯒꯤ ꯁꯤꯕ ꯍꯧꯕ ꯐꯩꯌꯦꯌꯦ ꯃꯣꯏ ꯍꯥꯏꯔꯛꯏꯕ ꯉꯁꯤꯁ ꯊꯥꯡꯗꯅꯤꯗꯅ ꯑꯗꯨꯅ ꯁꯤꯗꯁꯤꯚ ꯍꯜ ꯑꯗꯨꯝꯕꯨꯗꯤ ꯆꯝ ꯆꯧꯅ ꯑꯗꯨꯝ ꯐꯖꯩꯔꯦ ꯃꯥ ꯅꯨꯡꯗꯣ ꯃꯥꯏ ꯃꯈꯨꯠꯇꯨꯗ ꯅꯨꯡꯗꯣ ꯈꯔ ꯄꯤꯛꯇꯛ ꯇꯥꯔꯦꯕ
ꯑꯥ ꯑꯥ ꯑꯥ ꯑꯥ
ꯀꯔꯤꯒꯤꯅꯣꯀꯣ ꯌꯥꯝ ꯌꯥꯝ ꯂꯥꯡꯉꯤꯗꯣ
ꯌꯨ ꯈꯠꯄꯤ ꯍꯥꯏꯗꯣ
ꯍꯥ ꯍꯥ ꯏꯃꯅ ꯅꯅꯨꯡ ꯑꯗꯪ ꯉꯁꯥꯏ ꯏꯕꯥ ꯂꯧꯕ ꯆꯠꯃꯤꯟꯅꯔꯦ ꯅꯨꯡꯁꯦ ꯈꯔ ꯄꯤꯛꯏ ꯁꯤꯗꯒꯤ ꯆꯥꯎꯕ ꯂꯩꯕ꯭ꯔꯥ ꯁꯣꯝꯗ ꯆꯥꯎꯕꯕꯨꯗꯤ ꯂꯩ ꯑꯗꯣ ꯔꯥꯇꯤ ꯃꯁꯤꯡ ꯍꯦꯟꯀꯠꯂꯛꯀꯅꯤ ꯃꯔꯨ ꯑꯣꯏꯅ ꯁꯨꯃꯥꯏꯅ ꯇꯧꯏꯤ ꯍꯥꯏꯕ ꯕ꯭ꯂꯨ ꯁꯦꯐꯤꯌꯥꯔꯁꯦ ꯑꯇꯩ ꯅꯨꯡ ꯑꯇꯩ ꯅꯨꯡꯁꯤꯡꯤꯡꯒ ꯌꯦꯡꯅꯕꯗ ꯕ꯭ꯂꯨ ꯁꯦꯐꯤꯌꯔꯁꯤꯗꯤ ꯋꯦꯠꯁꯦ ꯃꯥꯅ ꯋꯦꯠꯁꯦ ꯌꯥꯝ ꯍꯦꯟꯕ ꯈꯔ ꯑꯗꯨꯝ ꯂꯨꯝꯒꯟꯕ ꯍꯥꯏꯇꯥꯔꯦ ꯅꯨꯡꯒꯟ ꯑꯣꯏꯅ ꯈꯨꯗꯣꯞꯁꯦ ꯔꯥꯇꯤ ꯇꯔꯦꯠ ꯍꯥꯏꯇꯥꯔꯁꯨ ꯈꯨꯗꯣꯞꯁꯦ ꯄꯤꯛꯅ ꯍꯦꯛ ꯂꯥꯛꯄ ꯅꯨꯡꯁꯦ ꯔꯥꯐꯤ ꯇꯔꯦꯠ ꯑꯗꯨꯃꯥꯏꯅ ꯔꯥꯐꯤ ꯇꯔꯦꯠ ꯀꯥꯏꯁꯦ ꯑꯩꯈꯣꯏꯒꯤ ꯑꯇꯩ ꯑꯇꯩ ꯌꯦꯜꯂꯣ ꯁꯦꯐꯤꯌꯔ ꯑꯇꯩ ꯑꯇꯩ ꯏꯃꯔꯦꯜ ꯀꯩꯀꯥꯗꯗꯤ ꯈꯨꯠꯆꯥꯎꯁꯤꯅ ꯆꯥꯎꯋꯦꯌꯦ ꯔꯦꯗ ꯆꯥꯎꯗꯝꯕꯅꯤ ꯑꯗꯣ ꯍꯧꯖꯤꯛꯀꯤ ꯕ꯭ꯂꯨ ꯁꯦꯐꯤꯌꯔꯒꯤ ꯃꯁꯥꯅ ꯋꯦꯠ ꯂꯩ ꯍꯥꯏꯕ ꯑꯗꯨꯒꯤ ꯅꯨꯡꯗꯨ ꯄꯤꯛꯄꯅꯦ ꯀꯩꯁꯨ ꯇꯧꯔꯣꯏ ꯑ ꯑꯗꯨ ꯑ ꯀꯁꯨꯛ ꯍꯥꯝ ꯄꯤ ꯍꯥꯛꯄꯗꯤ ꯅꯠꯇꯦꯕ ꯍꯥꯏꯗꯤ ꯈꯨꯗꯣꯞꯇꯨꯗ ꯍꯥꯞꯄꯗ ꯑꯗꯨꯝ ꯆꯥꯎꯔꯤ ꯄꯣꯠꯅꯦꯕ ꯃꯥꯏ ꯃꯈꯨꯠꯇꯨꯗꯤ ꯇꯨ ꯑꯃꯨꯛ ꯆꯥꯎ ꯂꯩꯔꯝꯃꯦ ꯃꯈꯨꯠꯇꯨꯗ ꯇꯥꯔꯗꯤ ꯄꯤꯇꯛ ꯇꯥꯔꯕ ꯑꯗꯨꯅꯤꯗꯥ ꯑꯗꯨ ꯋꯥ ꯈꯗꯅꯤ
ꯑꯗꯨꯗꯤ ꯌꯥꯔꯦ ꯀꯩ ꯇꯧꯔꯗꯤ ꯑꯗꯨ ꯁꯤꯔꯒ
ꯃꯥꯅ ꯑꯄꯥꯝꯕ ꯅꯨꯡ ꯕ꯭ꯂꯨ ꯁꯦꯐꯤꯌꯔꯗ ꯃꯆꯨꯗ ꯋꯥꯔꯞ ꯇꯧꯕ ꯑꯃ ꯄꯨꯊꯣꯔꯛꯏꯌꯦ
ꯑꯗꯨꯗꯤ ꯀꯩ ꯌꯥꯂ ꯕꯗ ꯂꯨꯄꯥ ꯔꯥꯇꯤ ꯑꯃꯗ ꯑꯩꯅꯁꯗ ꯐꯣꯔ ꯊꯥꯎꯖꯟ ꯇꯨ ꯍꯟꯗ꯭ꯔꯦꯗ ꯃꯌꯥ ꯂꯩꯔꯤꯌꯦꯦ ꯑꯗꯨꯗꯤ ꯑꯩꯈꯣꯏꯅꯒ ꯁꯤꯕ ꯉꯝꯕ ꯅꯠꯇꯦꯕ ꯑꯗꯨꯗꯤ
ꯑꯥ
ꯑꯗꯩ ꯄꯩꯁꯥ ꯄꯥꯏꯕ ꯃꯤꯅ ꯁꯤꯒꯗꯕꯅꯦ ꯑꯗꯒꯤꯅꯦ ꯀꯩꯅꯣ ꯇꯧꯔꯛꯄꯅ ꯑꯩꯒꯤꯗꯤ ꯃꯣꯇꯤ ꯁꯤꯕꯨ ꯍꯥꯏꯗꯅ ꯃꯣꯇꯤꯁꯦ ꯍꯪꯉꯛꯑꯦꯕꯀꯣ ꯃꯣꯇꯤꯁꯤꯗ ꯂꯨꯄꯥ ꯆꯅꯤ ꯌꯥꯡ ꯌꯥꯡꯈꯩ ꯄꯤꯕ ꯔꯥꯇꯤꯗ ꯑꯗꯨꯒ ꯆꯥꯝꯃꯉꯥ ꯄꯤꯕ ꯥꯃꯨꯛꯀꯤ ꯆꯥꯡꯗ ꯂꯩꯌꯦꯌꯦ ꯑꯩꯅ ꯑꯁ ꯑꯗꯨꯗꯤ ꯑꯩ ꯈꯔ ꯂꯩꯔꯒ ꯇꯧꯔꯒꯦ ꯍꯥꯏꯔꯝꯕꯅꯤ
ꯑꯩꯁꯨ ꯀꯣꯟꯅ ꯄꯩꯁꯥꯒ ꯇꯥꯜꯂꯀꯥꯟꯗ ꯁꯤꯔꯅꯤ
ꯁꯤꯁꯦ ꯄꯩꯁꯥ ꯇꯥꯜꯂꯀꯥꯟꯗ ꯁꯤꯔꯣꯏ ꯑꯩꯁꯨ ꯁꯤꯔꯁꯨ ꯑꯩꯗꯤ ꯆꯅꯤꯌꯥꯡꯈꯩꯀꯤꯨꯗ ꯑꯗꯨꯝ ꯁꯤ ꯁꯤꯁꯤꯔꯥ ꯀꯜꯂꯤꯅꯤ ꯃꯣꯏꯁꯨ ꯀꯥꯏ ꯅꯣꯏ ꯃꯥꯅꯤꯅꯦ ꯑꯩꯈꯣꯏꯒꯤ ꯀꯩꯅꯣ ꯗꯥꯏꯔꯦꯛ ꯀꯩꯅꯣꯁꯨ ꯆꯦꯟꯕ ꯌꯥꯔꯝꯗꯧ ꯃꯥꯜꯂꯦꯕꯣ ꯊꯔꯣꯏꯗꯣ ꯀꯣꯡꯒ꯭ꯔꯦꯡꯗꯣ ꯑꯣꯟꯂꯥꯏꯟꯗ ꯗꯥꯏꯔꯦꯛ ꯀꯣꯡꯒ꯭ꯔꯦꯡꯁꯦ ꯆꯦꯜꯂꯦꯗꯅ ꯈꯣꯡꯡꯂ꯭ꯔꯦꯟ ꯃꯅꯨꯡꯗꯨꯗ ꯌꯥꯎꯕꯗꯣ ꯑꯗꯨꯝ ꯂꯧꯊꯣꯛꯄ
ꯑꯣ ꯃꯣꯇꯤꯁ ꯑꯗꯨꯃꯥꯏꯅ ꯌꯥꯎꯔꯤꯗ ꯌꯥꯎꯕꯗꯣ ꯌꯥꯎꯔꯤꯁꯤ ꯄꯤꯠ ꯄꯤꯠꯅꯦ ꯊꯣꯛꯑꯒ
ꯑꯥ ꯃꯣꯏꯒꯤ ꯃꯣꯏꯅ ꯍꯧꯖꯤꯛ ꯑꯩꯈꯣꯏꯗ ꯌꯣꯜꯂꯤꯕ ꯉꯁꯥꯏꯒꯤ ꯃꯣꯏ ꯃꯦꯗꯥꯝ ꯑꯃ ꯅꯨꯄꯤ ꯑꯃ ꯍꯦꯛ ꯇꯣꯉꯥꯟꯅ ꯐꯝꯃ ꯂꯩ ꯣ ꯅꯍꯥꯟ ꯀꯩꯍꯧꯕꯗꯣ ꯑꯗꯨꯗꯨꯅ ꯁꯤꯅ ꯀꯩꯅꯣ ꯑꯣꯏꯔ ꯃꯥꯜꯅꯦꯕ ꯍꯥꯏꯗꯤ ꯁꯤꯒꯤ ꯀꯩꯅꯣꯁꯤꯒꯤ ꯃꯄꯨ ꯃꯥꯅ ꯍꯥꯏꯁꯤ ꯀꯣꯡꯒ꯭ꯔꯦꯡꯗ ꯌꯥꯎꯕ ꯀꯩꯅꯣꯗꯨꯅꯦ ꯁꯤꯒꯨꯝꯕꯁꯤꯡꯁꯦ
ꯎꯝ
ꯑꯗꯨꯒ ꯑꯩꯈꯣꯏꯒꯤ ꯁꯦꯡꯗꯕꯁꯤꯡꯁꯤꯅ ꯀꯣꯒꯦꯡꯅ ꯎ ꯍꯥꯏꯗꯤ ꯃꯥꯅ ꯆꯥꯕꯗꯤ ꯍꯧꯔꯝꯃꯕ ꯌꯥꯝ ꯀꯨꯏꯅ ꯀꯣꯡꯒ꯭ꯔ ꯃꯅꯨꯡꯁꯤꯗ ꯂꯩꯇꯕ ꯍꯥꯏꯗꯤ ꯑꯗꯨꯒꯨꯝꯕ ꯅꯨꯡꯅꯦꯌꯦ ꯑꯗꯨꯒ ꯑꯥ
ꯇꯥꯕ꯭ꯔꯣ ꯑꯩ ꯑꯝꯇ ꯊꯧꯒꯦ ꯑꯗꯨꯒ ꯑꯃꯨꯛꯇꯧꯔꯛ
ꯍꯣꯏ ꯍꯣꯏ ꯍꯣꯏ ꯊꯃꯦ ꯊꯝꯃꯦ